ꯇꯥꯏꯌꯦ ꯇꯥꯗꯕ꯭ꯔꯣ
ꯅꯒ ꯂꯥꯎꯦꯗꯦ ꯇꯥꯢꯌ ꯇ
ꯍ ꯍ ꯍ ꯀꯩꯁꯨ ꯇꯧꯒꯦꯗ ꯍꯤꯞꯄꯒ ꯂꯩꯕꯅꯦ ꯅꯪꯗꯤ ꯅꯪꯗꯤ ꯀꯩꯗꯧꯔꯤꯅꯣ
ꯂꯩꯔꯤ
ꯇꯥꯗꯕ꯭ꯔꯣ
ꯍꯨꯖꯤꯛ
ꯍꯜꯂꯣ
ꯅꯣꯏ ꯌꯨꯝꯗꯣ ꯀꯥꯏꯗꯅ ꯍꯥꯏꯕꯅꯣ ꯇꯥꯕ꯭ꯔꯣ
ꯇꯥꯏꯌꯦ ꯅꯪ ꯅꯦꯋꯥꯡ ꯅꯨꯡꯉꯥꯏꯇꯕ ꯃꯥꯜꯂꯦꯀꯣ
ꯇꯥꯗ꯭ꯔꯣ
ꯇꯥꯏꯌꯦꯕ
ꯑꯩꯒꯤ ꯅꯦꯠꯋꯥꯛ ꯅꯨꯡꯉꯥꯏꯗ ꯅꯦꯠꯋꯔꯥꯛ ꯅꯨꯡꯉꯥꯏꯕꯩꯅꯦ ꯇꯥꯔꯤꯗꯣ
ꯑꯗꯨꯗꯤ ꯌꯥꯝ ꯆꯝꯃꯦ ꯀꯩꯗꯧꯔꯤꯅꯣ ꯑꯁ ꯑꯩꯒꯤ ꯃꯤꯡꯗꯤ ꯑꯣ ꯅꯣꯡꯃ ꯃꯇꯥꯡ ꯆꯥꯕꯗ ꯍꯥꯏꯕꯤꯒꯦ
ꯑꯥ ꯑ ꯅꯣꯏꯗꯨ ꯀꯩ ꯂꯝꯅꯣ
ꯇꯥꯢꯌꯦ ꯑꯩꯈꯣꯏꯁꯦ ꯀꯩꯅꯣꯗꯅꯦ ꯆꯤꯡꯗꯅꯦ
ꯆꯤꯡ ꯑꯣꯏꯁꯨ ꯈꯪꯒꯅꯤ ꯀꯩꯅꯣ
ꯍꯣꯏ ꯆꯤꯡꯗ ꯂꯩꯌꯦ ꯆꯤꯡꯗ ꯅꯪꯗꯤ
ꯑꯩꯗꯤ ꯋꯥꯡꯒꯣꯏ
ꯎꯝ ꯐꯩꯌꯦꯅꯦ
ꯅꯪꯗꯤ ꯁꯥꯗꯕ꯭ꯔꯣ ꯈꯪꯉꯦꯗ ꯍꯣꯏ ꯑꯩꯁꯨ ꯑꯩ ꯁꯨꯝ ꯑꯗꯨꯝ ꯀꯩꯅꯣꯗ ꯂꯩꯔꯝꯕꯒꯤ ꯑꯗꯨꯝ ꯈꯪꯉꯦ
ꯀꯥꯏꯗ
ꯅꯣꯏꯒꯤ ꯇꯝꯄꯥꯥꯛꯇ
ꯑꯦ ꯅꯪ ꯀꯥꯏ ꯋꯥꯏꯗꯩꯅꯣꯕ ꯆꯤꯡ ꯑꯣꯏꯁꯨ ꯈꯪꯒꯅꯤ
ꯆꯤꯡ ꯑꯣꯏꯔꯁꯨ ꯆꯤꯡꯗꯩꯅꯦ ꯍꯥꯏꯔꯗꯤ ꯑꯗꯨꯝ ꯌꯥꯔꯦꯅ ꯀꯩ
ꯑ ꯍꯣ ꯍꯣ ꯎꯝ
ꯀꯔꯤ ꯃꯊꯦꯜ ꯇꯧꯒꯦ
ꯎꯝ ꯉꯁꯤꯗꯤ ꯃꯊꯦꯜ ꯀꯩꯅꯣ ꯑꯣꯏꯅ ꯆꯥꯔꯦꯗ ꯑ ꯍꯣꯇꯦꯜꯗ ꯑꯣꯏꯅ ꯆꯥꯔꯛꯑꯦꯕ ꯌꯨꯝꯗ ꯆꯥꯗ꯭ꯔꯕꯅꯤ
ꯑꯁ ꯌꯥꯝ ꯅꯨꯡꯉꯥꯏꯌꯦꯀꯣ ꯃꯤꯗꯤ ꯍꯣꯇꯦꯜꯗꯒ ꯆꯥꯔꯒ ꯂꯩ ꯌꯦꯀꯣ ꯀꯔꯤ ꯃꯊꯦꯜꯅꯣ
ꯑ ꯉꯥ ꯑꯃ ꯏꯔꯣꯝꯕ ꯑꯃ ꯁꯨꯔꯦ ꯃꯤꯛꯁꯅꯦ
ꯑꯁ ꯌꯥꯝ ꯅꯨꯡꯉꯥꯏꯌꯦꯅꯦ ꯑꯩꯈꯣꯏꯗꯤ ꯍꯥꯎꯗꯕ ꯏꯟꯁꯥꯡ ꯆꯥꯏ
ꯅꯣꯏꯅ ꯀꯩ ꯆꯥꯕ
ꯑꯩꯈꯣꯏꯁꯦ ꯃꯥꯏꯔꯦꯟ ꯊꯣꯡꯉꯒ ꯆꯥꯏꯌꯦ
ꯀꯔꯤ
ꯃꯥꯏꯔꯦꯟ ꯃꯥꯏꯔꯦꯟ
ꯑꯣ
ꯃꯥꯏꯔꯦꯟ ꯆꯥꯕ꯭ꯔꯣ
ꯑꯥ ꯆꯥꯏ ꯆꯥꯏ ꯆꯥꯏ
ꯎꯝ ꯄꯥꯝꯅ ꯆꯥꯕ꯭ꯔꯥ ꯄꯥꯝꯗꯕ꯭ꯔꯣ
ꯌꯥꯝ ꯊꯤ ꯄꯥꯝꯃꯦꯍꯦ ꯃꯥꯏꯔꯦꯟꯗꯤ ꯁꯥ ꯑꯀꯪꯕꯒ ꯊꯣꯡꯕ ꯍꯥꯎꯕꯅꯦ
ꯅꯣꯏꯁꯨ ꯑꯗꯨꯃꯥꯏꯅ ꯊꯣꯡꯕ꯭ꯔꯣꯅꯦ
ꯑꯥ ꯁꯟ ꯑꯀꯪꯕꯒ ꯊꯣꯡ ꯁꯟ ꯐ꯭ꯔꯥꯏ ꯇꯧꯕꯒ ꯊꯣꯕꯒ ꯍꯥꯎꯕꯗ꯭ꯔꯣ
ꯍꯥꯎꯋꯦ ꯑꯗꯣ ꯑꯩꯈꯣꯏꯒ ꯃꯥꯟꯅꯩꯌꯦ ꯊꯣꯡꯕ ꯁꯇꯥꯜꯗꯣ
ꯃꯥꯟꯅꯅꯤ ꯃꯥꯟꯅꯅꯤ
ꯃꯔꯛꯇꯗꯤ ꯑꯩꯈꯣꯏꯅ ꯆꯥꯕ ꯑ ꯆꯥꯕꯒꯤ ꯃꯑꯣꯡ ꯃꯇꯧꯒ ꯅꯣꯏꯒꯤ ꯊꯛ ꯄ ꯊꯣꯡꯕꯁꯤ ꯈꯔ ꯈꯦꯠꯅꯕ ꯌꯥꯎꯋꯦꯅ
ꯑꯥ ꯈꯤꯇꯪꯗꯤ ꯈꯦꯠꯅꯕ ꯌꯥꯎꯋꯦ
ꯑꯗꯨꯒꯤꯅꯤꯗ
ꯅꯠꯇꯦ ꯈꯦꯠꯅꯕꯁꯦ ꯃꯔꯛ ꯃꯔꯛꯇ ꯑꯗꯨꯝ ꯀꯩꯅꯣ ꯇꯧꯕꯁꯨ ꯌꯥꯎꯋꯦ ꯑꯗꯨꯕꯨ
ꯀꯅꯥ ꯀꯅꯥ ꯂꯩꯔꯤꯅꯣ
ꯂꯩꯔꯝꯕꯅꯤ
ꯑꯣ ꯅꯨꯡꯉꯥꯏꯔꯦꯅꯦ ꯑꯁ ꯁꯥꯕꯗꯣ ꯉꯁꯤꯗ
ꯅꯣꯏ ꯆꯤꯡꯗꯁꯨ ꯁꯥꯕ꯭ꯔꯥ ꯍꯥꯏꯖꯦ
ꯆꯤꯡꯗꯁꯨ ꯁꯥꯏ ꯇꯝꯗꯁꯨ ꯁꯥꯏ ꯁꯥꯏꯗ ꯍꯥꯏꯕꯗꯤ ꯗꯨꯝ ꯎꯝ ꯅꯨꯡ ꯑꯩꯈꯣꯏ ꯅꯨꯡꯗꯥꯡꯗꯗꯤ ꯏꯪꯉꯦꯕꯀꯣ ꯑꯩꯈꯣꯏꯅ ꯑꯩꯈꯣꯏꯒꯤ ꯆꯤꯡꯒꯤ ꯌꯨꯝꯅꯥ ꯂꯣꯛ ꯃꯅꯥꯛ ꯍꯥꯏꯗꯤ ꯑꯩꯈꯣꯏ ꯈꯨꯟ ꯃꯅꯥꯛꯇ ꯂꯣꯛ ꯂꯩꯕꯒꯤ
ꯑꯥ
ꯑꯗꯨꯒꯤ ꯁꯥꯕ ꯑꯗꯨ ꯅꯠꯇ꯭ꯔꯗꯤ
ꯑꯣ ꯃꯅꯤꯟꯗꯨꯅ ꯃꯅꯤꯟ ꯀꯥꯈꯠꯂꯛꯄꯗꯣ ꯅꯨꯡꯁꯥ ꯁꯥꯔꯝꯕꯒꯤ ꯃꯅꯤꯟ
ꯎꯝ ꯑꯗꯨ ꯅꯣꯏ ꯆꯤꯡ ꯁꯨꯡꯆꯠ ꯆꯠꯇ꯭ꯔꯦ
ꯆꯤꯡꯗꯇ ꯂꯩꯔꯝꯃꯤꯅꯦ ꯀꯩꯅꯣ ꯑꯩꯈꯣꯏꯗꯤ ꯆꯤꯡꯗ ꯆꯥꯎꯔꯛꯏꯅꯦ
ꯑꯣ
ꯎꯈ꯭ꯔꯨꯜꯗ ꯂꯩꯔꯝꯃꯦ ꯁꯦꯅꯥꯄꯇꯤꯗ ꯂꯩꯔꯝꯃꯦ ꯑꯗꯒꯤ ꯑ ꯑꯇꯣꯞꯄꯗꯤ ꯄꯥꯛ ꯂꯩꯇꯦꯗ ꯁꯅꯥ
ꯑꯗꯨꯗꯤ ꯅꯪꯁꯦ ꯆꯤꯡꯒꯤ ꯃꯍꯥꯎꯗꯤ ꯈꯪꯂꯝꯃꯅꯤ
ꯈꯪꯉꯦ ꯑꯩꯗꯤ ꯂꯣꯢ ꯈꯪꯉꯤ ꯎꯈ꯭ꯔꯨꯜꯗꯗꯤ ꯏꯪꯉꯤ ꯅꯨꯡꯉꯥꯏꯌꯦ
ꯎꯝ ꯃꯣꯏꯒꯤ ꯍꯣꯏ ꯏꯪꯕꯒꯤ ꯏꯪꯕꯒꯤ ꯃꯐꯝ ꯑꯩꯈꯣꯏ ꯑꯩꯈꯣꯏꯔꯣꯝꯗꯤ ꯌꯥꯝ ꯑꯩꯈꯣꯏꯔꯣꯝꯗꯤ ꯌꯥꯝ ꯏꯪꯕ ꯑꯣꯏꯗꯦꯕꯀꯣ
ꯎꯝ
ꯑꯗꯨꯝ ꯁꯥꯏꯌꯦ ꯁꯥꯏꯌꯦ ꯍꯥꯏꯕ ꯇꯥꯔꯦꯗꯤ ꯂꯣꯛ ꯃꯅꯥꯛꯇ ꯑꯣꯏꯕꯒꯤ ꯃꯥꯒꯤ ꯃꯅꯤꯜ ꯂꯥꯛꯄꯗꯣ ꯑꯗꯨꯝ ꯁꯥꯏꯌꯦ
ꯅꯪ ꯢꯝꯐꯥꯜ ꯀꯥꯏ ꯋꯥꯏ ꯂꯩꯔꯝꯒꯦꯕ ꯀꯥꯢ ꯖꯥꯒꯥꯗ
ꯎꯝ ꯖꯒꯥꯗꯣ ꯑꯁ ꯑꯩꯁꯨ ꯖꯒꯥꯗꯣ ꯀꯥꯎꯋꯦ ꯅꯣꯏꯒꯤꯁꯦ ꯑꯩ ꯀꯨꯏꯅ ꯂꯩꯇꯦ ꯃꯥꯅꯦ ꯍꯣꯏ
ꯑꯣ ꯈꯨꯃꯟ ꯂꯝꯄꯥꯛ ꯀꯩꯅꯣ ꯎꯝ
ꯅꯪ ꯌꯥꯝ ꯍꯩꯅ ꯆꯨꯝꯅ ꯍꯥꯏꯔꯛꯄ ꯋꯥꯅꯤꯅꯦ
ꯎ ꯂꯩꯐꯝꯗꯨ ꯑꯩꯅ ꯁꯨꯝ ꯖꯒꯥ
ꯑꯌꯥꯝꯕ ꯑꯩꯈꯣꯏꯅ ꯂꯩꯕꯒꯤꯀꯣ
ꯍꯣꯏ ꯍꯣꯏ ꯈꯨꯃꯟ ꯂꯝꯄꯥꯛ ꯀꯨꯝꯕ ꯂꯩꯒꯜꯂꯤ ꯑꯗꯩꯗꯤ ꯔꯒꯥꯏꯔꯣꯡ ꯁꯨꯝ ꯂꯩꯐꯝ ꯈꯔ ꯂꯩꯌꯦ ꯆꯤꯡꯃꯩꯔꯣꯡ ꯑꯗ ꯂꯩꯒꯟꯂꯦ ꯂꯩꯕ
ꯑꯗꯣ ꯍꯣꯢ ꯑꯗꯨꯃꯥꯢ ꯂꯩꯗꯤ ꯂꯩꯌꯦ ꯅꯣꯏꯗꯤ ꯆꯥꯛ ꯏꯟꯊꯥꯡ ꯍꯧꯔꯕꯣ ꯊꯣꯡꯕ ꯅꯨꯡꯊꯤꯟꯒꯤ
ꯅꯨꯃꯤꯗꯥꯡꯒꯤ
ꯑꯩꯍ ꯅꯨꯃꯤꯗꯥꯡꯒꯤ ꯅꯨꯡꯊꯤꯡꯒꯤ ꯍꯥꯏꯒꯦ ꯇꯧꯑꯦ
ꯍꯧꯖꯤꯛꯇ ꯆꯥ ꯍꯧꯖꯤꯛꯇ ꯆꯥ ꯂꯣꯏꯗ ꯉꯥꯏꯔꯤꯌꯦ ꯑꯌꯨꯛꯀꯤ
ꯑꯣ ꯊꯦꯡ ꯉꯦꯍꯦ
ꯍꯧꯖꯤꯛ ꯍꯧꯖꯤꯛ ꯈꯛꯇ ꯊꯕꯛ ꯆꯠꯂꯨꯕ
ꯎꯝ ꯎꯝ
ꯑ ꯑꯗꯨꯗ ꯍꯜꯂꯛꯄ ꯀꯥꯟꯗ ꯀꯩꯅꯣ ꯈꯦꯆ꯭ꯔꯤ ꯀꯩꯀꯩ ꯂꯩꯔꯛꯑꯒ ꯆꯥꯕꯅꯤꯗ ꯁꯤꯗ ꯌꯨꯝꯗ
ꯑꯁ ꯅꯍꯥꯟ ꯏꯃꯥꯟꯅꯕꯤ ꯏꯃꯥꯟꯅꯕꯤ ꯑꯃ ꯂꯩꯌꯦꯕ
ꯑꯥ
ꯑꯩꯈꯣꯏꯅꯤꯁꯦ ꯍꯣꯇꯦꯜꯗ ꯈꯦꯆ꯭ꯔꯤ ꯆꯥꯖ ꯍꯥꯢꯅ ꯆꯪꯕ ꯑꯗꯨ ꯃꯣꯏ ꯈꯦꯆ꯭ꯔꯤ ꯃꯣꯏ ꯅꯣꯏ ꯃꯔꯛꯇꯗꯤ ꯈꯦꯁꯇ꯭ꯔꯤ ꯍꯥꯏꯕꯁꯦ ꯎꯇꯤꯒꯨꯝꯕ ꯍꯥꯞꯄꯔꯥ ꯑꯗꯨꯝ ꯇꯣꯉꯥꯟꯅ ꯍꯥꯎꯋꯦ ꯂꯩꯌꯦꯅꯀꯣ
ꯍꯥ
ꯑꯗꯣ ꯍꯅꯨꯄꯤ ꯑꯃ ꯌꯣꯜꯂꯝꯃꯦ ꯑꯗꯣ ꯁꯥꯏꯟꯕꯣꯔꯗ ꯗꯗꯤ ꯈꯤꯁꯇ꯭ꯔꯤꯁꯨ ꯌꯥꯎꯋꯦ ꯍꯥꯏꯅ ꯊꯦꯠꯂꯝꯕ ꯑꯗꯩ ꯏꯃꯥꯟꯅꯕꯤ ꯑꯩꯈꯣꯏꯅꯤ ꯥꯆꯪꯉ ꯈꯤꯁꯇꯔꯤ ꯄꯤꯌꯣ ꯍꯥꯏꯕ ꯃꯥꯁꯦ ꯄꯨꯊꯣꯛꯄꯗꯣ ꯎꯝ ꯆꯥꯛꯀꯥ ꯆꯥꯛꯀꯤ ꯃꯊꯛꯇ ꯉꯥꯒꯤ ꯃꯍꯤ ꯈꯔ ꯍꯩꯖꯤꯜꯂꯒ ꯑꯗꯨꯒꯤ ꯈꯤꯁꯇꯆ꯭ꯔꯤꯅꯦ ꯍꯥꯟꯅ ꯄꯤꯕ ꯋꯥꯅꯦꯗ
ꯑꯗꯨꯗꯣ ꯑꯗꯨ ꯅꯨꯃꯤꯠꯇꯣ ꯑꯩꯈꯣꯏꯅꯤꯗꯤ ꯁꯨꯛꯆꯥ ꯆꯥꯅꯤꯡꯗ꯭ꯔꯦꯕꯀꯣ ꯑꯗꯨꯕꯨ ꯑꯍꯟꯅ ꯄꯨꯔꯛꯄꯅꯤꯅ ꯑꯃꯨꯛꯀ ꯏꯟꯁꯥꯡꯗꯣ ꯃꯥꯅ ꯃꯣꯠꯍꯟꯈ꯭ꯔꯦꯕꯀꯣ ꯍꯥꯏꯕꯗꯤ ꯑꯗꯨꯝ ꯏꯟꯁꯥꯡꯗꯣ ꯑꯗꯨꯝ ꯍꯩꯖꯤꯜꯂꯒ ꯄꯤꯔꯛꯄ ꯑꯗꯨ ꯑꯣꯏꯔꯗꯤ ꯑꯩꯈꯣꯏꯅ ꯑꯃꯨꯛ ꯍꯥꯏꯕꯁꯨ ꯄꯩꯁꯥ ꯄꯤꯔꯦ ꯅꯨꯡꯉꯥꯏꯇꯦꯅꯥ ꯑꯍꯟ ꯅ ꯑꯃꯨꯛ ꯌꯣꯟꯕꯩꯀꯣ ꯑꯩꯈꯣꯏꯅꯤꯁꯦ ꯅꯝꯐꯨ ꯑꯥ ꯑꯃꯗꯤ ꯆꯥꯗ꯭ꯔꯦ ꯑꯥ ꯑꯃ ꯆꯥꯔꯦ ꯑꯃꯅ ꯇꯪꯈꯥꯏ ꯇꯪꯈꯥꯏ ꯇꯧꯔꯦ ꯑꯗꯣ ꯑꯅꯤꯒꯤꯗꯤ ꯑꯗꯨꯝ ꯄꯩꯁꯥ ꯄꯤꯌꯦꯕ ꯏ ꯃꯥꯅ ꯎꯝ ꯈꯤꯁꯇ꯭ꯔꯤ ꯑꯁꯦꯡꯕ ꯂꯩꯇꯦ ꯍꯥꯏꯗꯤ ꯐꯗꯣꯏꯕ ꯑꯗꯨꯁꯨ ꯍꯥꯏꯗ ꯅꯤꯅ ꯎꯄꯥꯏ ꯂꯩꯇꯦ
ꯀꯥꯏ ꯖꯒꯥꯗꯅꯣꯕ
ꯑꯥ ꯅꯪꯅ ꯍꯥꯎꯕ ꯍꯧꯖꯤꯛ ꯀꯩꯅꯣꯒꯤ ꯂꯩꯀꯥꯏꯗꯣ ꯍꯣꯏ ꯑꯗꯨꯒꯤ ꯂꯩꯀꯥꯏ ꯄꯔꯦꯡꯗ ꯁꯦꯀꯦꯟ ꯍꯦꯟ ꯌꯥꯝ ꯃꯣꯂꯦꯅ ꯑꯗꯨꯒꯤ ꯃꯊꯛ ꯍꯣꯏ ꯑꯗꯨꯒꯤ ꯃꯊꯛꯇꯣ ꯌꯥꯝ ꯅꯣꯛꯅꯤꯡꯕꯅꯦ ꯏꯃꯥꯟꯅꯕꯤꯅ ꯈꯤꯁꯆ꯭ꯔꯤ ꯆꯥꯁꯦ ꯆꯥꯁꯦ ꯍꯥꯏꯅ ꯍꯥꯏꯔ
ꯅꯪ ꯀꯩꯗꯧ ꯑꯥ ꯈꯨꯃꯟ ꯂꯝꯄꯥꯛꯇ ꯀꯩꯗꯧꯔꯝꯃꯤꯅꯣꯕ
ꯀꯩꯁꯨ ꯇꯧꯔꯝꯗꯦꯗ ꯁꯨꯝꯅ ꯁꯨꯝ ꯂꯩꯔꯝꯕꯅꯤꯗ ꯑꯩꯈꯣꯏ ꯏꯃꯨꯡ ꯈꯔ ꯂꯩꯕꯒꯤꯀꯣ
ꯑꯣ ꯃꯔꯤ ꯃꯇꯥ ꯂꯩꯕꯒꯤ
ꯑꯥ
ꯅꯣꯏ ꯈꯨꯜꯂꯣꯝꯗ ꯀꯣꯏꯔꯛꯀꯦꯕꯨ ꯅꯣꯏ ꯈꯨ ꯈꯨꯨꯟꯗꯣ ꯍꯥꯏꯗꯣꯛꯇꯃꯤꯅ ꯎꯄꯥꯏ ꯂꯩꯇꯦ
ꯍꯥ ꯀꯣꯔꯛ ꯍꯧꯖꯤꯛꯇꯤ ꯅꯣꯏ ꯀꯣꯏꯕ ꯌꯥꯔꯣꯏ ꯂꯥꯛꯅꯤꯡꯉꯁꯨ ꯀꯣꯏꯕ ꯋꯥꯒꯤꯅꯤ ꯏꯁ ꯅꯣꯏ ꯐꯥꯔꯒ ꯂꯥꯛꯑꯦ ꯀꯤꯖꯩꯀꯣ
ꯀꯅꯥꯝ ꯐꯥꯔꯣꯏꯗ
ꯀꯅꯥꯥꯈꯪ ꯂꯝꯕꯤ ꯂꯝꯍꯥꯡ ꯅꯠꯇꯦꯗ ꯅꯪ ꯈꯟꯕ ꯌꯥꯝ ꯋꯥꯔꯅꯤ ꯑꯩ ꯍꯣꯔꯦꯟ ꯇꯞꯅ ꯍꯥꯏꯕꯤꯒꯦ
ꯎꯝ
ꯂꯝꯕꯤꯒꯨꯝꯕ ꯐꯕ ꯀꯥꯟꯗꯗꯤ ꯅꯣꯏ ꯑꯗꯨꯝ ꯀꯣꯏꯔꯛꯑꯣ ꯀꯣꯏꯔꯛꯄ ꯌꯥꯏ ꯗꯨꯝ ꯅꯝꯕꯔ ꯂꯩꯅꯔꯒ ꯀꯣ
ꯍꯣ ꯍꯣꯏ ꯅꯣꯏ ꯌꯨꯝꯗ ꯗꯥꯢꯔꯦꯛ ꯂꯥꯛꯑꯗꯧ
ꯂꯥꯛꯑꯣ ꯂꯥꯛꯑꯣ ꯀꯣꯢꯔꯛ ꯑꯣ ꯑꯗꯣ ꯀꯨꯝꯍꯩ ꯃꯇꯝꯗꯒ ꯂꯥꯛꯑꯣ ꯆꯥꯛ ꯌꯦꯟꯁꯥꯡ ꯑꯍꯥꯎ ꯑꯍꯥꯎꯕ ꯌꯥꯝ ꯂꯩꯕꯅꯦ ꯍꯥꯏꯕꯁꯦ
ꯎꯝ
ꯀꯣꯏꯔꯛꯑꯣ ꯀꯣꯏꯔꯛꯑꯣ
ꯅꯣꯏ ꯅꯨꯃꯤꯗꯥꯡꯒꯤ ꯌꯦꯟꯁꯥꯡ ꯊꯣꯡ ꯌꯦꯟꯖꯥꯡꯒ ꯊꯣꯡꯉꯕ ꯋꯥꯍꯩꯁꯦ ꯅꯨꯃꯤꯗꯥꯡꯒꯤ ꯌꯦꯟꯖꯥꯡꯒ ꯑꯗꯨꯝ ꯄ꯭ꯔꯤꯄꯦꯔꯦꯁꯟ ꯇꯧꯔꯕꯣ ꯍꯥꯢꯁꯦ
ꯍꯣꯏ ꯏꯆꯦꯈꯣꯏꯅ ꯇꯧꯔ ꯂꯩꯌꯦ
ꯅꯣꯏ ꯏꯆꯦ ꯀꯌꯥꯅꯣꯕ
ꯏꯆꯦ ꯑꯍꯨꯝ
ꯃꯗꯨ ꯃꯈꯥꯗ ꯅꯪ
ꯎꯝ
ꯅꯣꯏꯒꯤ ꯅꯨꯄꯥ ꯌꯥꯎꯗ꯭ꯔꯣꯕ
ꯏꯅꯥꯎꯅꯨꯄꯤ ꯑꯅꯤ ꯅꯨꯄꯥ ꯑꯅꯤ ꯃꯈꯥ
ꯑꯣ ꯅꯪ ꯅ ꯒ꯭ꯔꯦꯖꯨꯋꯦꯁꯟ ꯂꯣꯏꯔꯕ
ꯂꯣꯏꯔꯒ ꯇꯥꯔꯒ ꯂꯩꯔꯤꯅꯤꯅꯦꯍꯦ
ꯑꯥ ꯂꯤꯁꯤꯡ ꯑꯍꯨꯝ ꯑꯍꯨꯝ ꯄꯤꯅꯤ ꯍꯥꯏꯕꯅꯦ ꯁꯤ ꯑꯦꯝꯅ ꯒ꯭ꯔꯦꯖꯨꯋꯦꯁꯟ ꯂꯣꯏꯕꯖꯤꯡ
ꯌꯥꯝ ꯅꯨꯡꯉꯥꯏꯌꯦ ꯑꯗꯨꯗꯤ ꯀꯅꯥꯅ ꯍꯥꯏꯕ ꯍꯥꯏꯗꯤ ꯈꯪꯗꯦ
ꯍꯩꯛ ꯀꯩ ꯁꯤꯑꯦꯝꯅ ꯍꯥꯏꯕꯅꯦ
ꯍ ꯍ ꯍ ꯀꯃꯥꯏꯅ ꯇꯧꯗꯣꯏꯅꯣ ꯑꯗꯨꯗꯤ ꯀꯃꯥꯏꯅ ꯑꯦꯞꯄ꯭ꯂꯥꯏ ꯇꯧꯗꯣꯏꯅꯣ ꯑꯗꯨꯗꯤ
ꯑꯦꯄ꯭ꯂꯥꯏ ꯇꯧꯅꯕ ꯍꯥꯏꯔꯛꯑꯅꯤ ꯀꯩꯅꯣꯝꯃ ꯁꯥꯏꯠ ꯑꯃ ꯋꯦꯕꯁꯥꯏꯠ ꯑꯃ
ꯑꯗꯨꯗꯤ ꯌꯥꯝ ꯐꯩꯌꯦꯅ
ꯅꯍꯥꯟ ꯈꯕꯔꯗ ꯍꯥꯞꯈꯤꯕꯅꯦꯕ
ꯎꯝ ꯊꯥ ꯈꯨꯗꯤꯡ ꯄꯤꯗꯣꯏꯔꯣ
ꯊꯥ ꯈꯨꯗꯤꯡꯒꯤꯔꯣ ꯑꯗꯨ ꯏꯟꯁꯇꯣꯜꯃꯦꯟꯗꯨꯗꯤ ꯈꯪꯗ꯭ꯔꯤꯌꯦ ꯕ꯭ꯔꯤꯞꯂꯤ ꯍꯥꯏꯔꯛꯇ꯭ꯔꯤꯑꯦꯕ ꯃꯥꯗꯣ
ꯑꯗꯨꯇꯪ ꯄꯤꯔꯁꯨ ꯌꯥꯏ ꯅꯨꯄꯤ ꯈꯛ ꯄꯤꯔꯣ ꯅꯨꯄꯥ ꯄꯤꯗꯨꯏꯔꯣ
ꯒ꯭ꯔꯦꯖꯨꯑꯦꯁꯟ ꯂꯣꯏꯕ ꯍꯥꯏꯕꯅꯤ ꯅꯨꯄꯤ ꯅꯨꯄꯥ ꯄꯟꯗꯦ ꯍꯣꯃꯣꯁꯨ ꯐꯪꯅꯤ
ꯍꯣꯏ ꯑꯗꯨ ꯄꯤꯔꯗꯤ ꯌꯥꯔꯦꯅ ꯁꯟꯁꯀ꯭ꯔꯤꯟꯗꯪ ꯑꯣꯏꯔꯖꯨ ꯂꯩꯕ ꯌꯥꯔꯦ
ꯍꯥꯥ
ꯁꯟꯁꯀ꯭ꯔꯤꯟꯗꯪ ꯑꯣꯏꯅ ꯂꯩꯒꯦꯔꯁꯨ ꯌꯥꯔꯦꯕ
ꯢꯁ ꯁꯟꯁꯀ꯭ꯔꯤꯟ ꯂꯩꯗꯨꯢ ꯁꯔꯨꯛꯄꯨꯗꯤ ꯌꯥꯢꯒꯪꯗꯣ ꯇꯩꯏꯁꯤꯟꯂꯣ
ꯢꯁ ꯀꯗꯥꯥꯏꯗꯒꯤ ꯑꯗꯨ ꯇꯩꯔ ꯂꯩꯕ ꯌꯥꯕ꯭ꯔꯣ ꯑꯗꯨ ꯑ ꯑꯗꯨ ꯇꯩꯔꯦ ꯐꯩꯌꯦ ꯍꯥꯏꯕ꯭ꯔꯣ
ꯢꯁ ꯌꯥꯝ ꯊꯤ ꯉꯧꯊꯣꯛꯈ꯭ꯔꯖꯥꯠꯅꯤ
ꯍꯝ ꯀꯥꯅꯅ ꯍꯥꯏꯕꯅꯣꯗ
ꯃꯤ ꯇꯩꯅꯕꯅꯦ ꯀꯩꯅꯣ ꯂꯨꯍꯣꯡꯉꯝꯗꯥꯏꯗꯒ ꯇꯩꯅꯔꯤꯗꯨꯗꯤ ꯃꯌꯥꯡꯅ
ꯑꯗꯨ ꯑꯗꯨꯝ ꯉꯧꯗꯤ ꯉꯧꯊꯣꯛꯄ꯭ꯔꯣ
ꯑ ꯀꯝꯄ꯭ꯂꯦꯛꯁꯟ ꯊꯣꯛꯑꯦꯅ ꯅꯣꯡꯃ ꯋꯥꯠꯂꯤ ꯅꯤꯅꯤ ꯋꯥꯠꯂꯤꯉꯩꯗ ꯀꯩꯅꯣ ꯇꯩꯅꯩꯗꯨ ꯇꯥꯃꯔꯤꯛ ꯄꯥꯎꯗꯔꯗꯨ ꯐꯖꯅ ꯊꯤꯠꯂ ꯇꯩꯅꯩꯗꯨꯕꯣ
ꯈꯪ ꯑꯩꯈꯣꯏꯔꯣꯝꯗꯗꯤ ꯇꯩꯅꯗꯦ ꯑꯗꯨꯒꯨꯝꯕꯗꯣ
ꯃꯌꯥꯡꯗ ꯍꯪꯉꯨ ꯃꯌꯥꯡꯁꯤꯡꯗ
ꯑꯁ ꯃꯌꯥꯡ ꯑꯩꯈꯣꯏꯔꯣꯝꯗ ꯃꯌꯥꯡ ꯂꯩꯇꯦ ꯢꯁ ꯃꯌꯥꯡ ꯇꯩꯒ ꯃꯌꯥꯡ ꯌꯥꯝ ꯇꯩꯕꯩ ꯑꯣꯏꯔꯝꯅꯤ ꯌꯥꯝ ꯐꯖꯔꯤꯗꯣ
ꯐꯖꯕꯁꯨ ꯃꯌꯥꯡꯗ ꯃꯌꯥꯝ ꯂꯩ ꯀꯩꯅꯣ ꯊꯤꯕꯇ ꯅꯠꯇꯦ
ꯑꯗꯣ ꯑꯩꯈꯣꯏꯔꯣꯝꯗ ꯂꯩꯕ ꯃꯌꯥꯡꯗꯤ ꯊꯤꯌꯦꯅ
ꯊꯤ ꯑꯗꯨꯗꯤ ꯑꯐꯖꯕꯣꯏꯅ ꯃꯌꯨꯝꯗ ꯂꯩꯕ ꯑꯊꯤ ꯃꯣꯏ ꯂꯥꯛꯄ
ꯌꯥꯔꯦ ꯅꯪꯁꯨ ꯀꯔꯤ ꯃꯌꯥꯡꯁꯤꯡꯒꯤ
ꯑꯗꯨꯗꯤ ꯑꯩꯈꯣꯏꯁꯨ ꯊꯤꯌꯦ ꯁꯛꯇꯤ